ꯍꯜꯂꯣ ꯑ ꯇꯥꯕꯤꯕ꯭ꯔꯣ ꯁꯦꯡꯅ ꯍꯜꯂꯣ
ꯍꯂꯣ
ꯑꯣ ꯁꯦꯡꯅ ꯇꯥꯕ꯭ꯔꯣ
ꯑꯣ ꯇꯥꯔꯦ ꯇꯥꯔꯦ
ꯑꯣ ꯅꯨꯡꯉꯥꯏꯔꯤꯕ꯭ꯔꯣ
ꯑ ꯅꯨꯡꯉꯥꯏꯔꯤ ꯁꯣꯝꯗꯦ
ꯑꯣ ꯑꯗꯨꯝ ꯅꯨꯡꯉꯥꯏꯔꯤ ꯑꯩꯁꯨ
ꯑꯣ ꯆꯥꯛꯇꯤ ꯆꯥꯕꯤꯔꯕꯣ
ꯎꯝ ꯆꯥꯔꯦ ꯉꯁꯤ ꯉꯟꯅ ꯆꯠꯊꯣꯛꯑꯦ ꯉꯁꯤꯗꯤ
ꯑꯣ ꯀꯩ ꯃꯥꯏꯊꯦꯟꯖꯥꯒꯦ
ꯃꯁꯤꯁꯦ ꯄꯥꯟ ꯏꯔꯣꯟꯕ ꯑꯃ ꯃꯦꯠꯂꯦ ꯑꯗꯨꯒ ꯌꯦꯔꯨꯝ ꯉꯧꯕ ꯑꯃꯒ ꯁꯣꯝꯗꯤ
ꯑꯣ ꯑꯩꯗꯤ ꯆꯥꯗ꯭ꯔꯤ ꯑꯩꯈꯣꯏ ꯈꯦꯆ ꯆꯥꯁꯦꯅꯀꯣ ꯈꯦꯆ ꯇꯧꯔꯤ ꯑꯗꯨ ꯂꯣꯏꯗ꯭ꯔꯤ ꯃꯥꯜꯂꯦ ꯉꯥꯏꯔꯤ
ꯁꯤꯁꯨ ꯊꯦꯡꯉꯦꯀꯣ ꯑꯗꯨꯝ ꯅꯠꯇ꯭ꯔꯒ ꯑꯗꯨꯝ ꯑꯗꯨꯝ ꯑꯁꯤꯒꯤ ꯇꯥꯏꯞ ꯑꯁꯤꯒꯤ ꯄꯨꯡꯁꯦ ꯑꯗꯨꯝ ꯆꯥꯕ꯭ꯔꯣ ꯅꯠꯇ꯭ꯔꯒ
ꯑꯗꯨꯝ ꯍꯥꯏꯗꯤ ꯈꯔ ꯈꯔ ꯊꯦꯡꯂꯞ ꯊꯦꯡꯂꯞ ꯑꯗꯨꯝ ꯆꯥꯏ ꯍꯥꯏꯗꯤ ꯑꯗꯨꯝ ꯊꯕꯛ ꯆꯠꯅꯕ ꯌꯥꯎꯕꯒꯤ ꯎꯝ
ꯑꯗꯣ ꯃꯊꯦꯜꯗꯤ ꯀꯩ ꯀꯩ ꯑꯣꯏꯗꯣꯏꯅꯣ ꯈꯦꯁꯇ꯭ꯔꯤꯒ
ꯈꯦꯆꯔꯤ ꯇꯧꯔꯦ ꯎꯇꯤ ꯑꯃ ꯌꯥꯎꯔꯦ ꯑꯇꯩꯗꯤ ꯈꯪꯗ꯭ꯔꯦ ꯌꯦꯡꯉꯨꯗꯦ ꯑꯩ
ꯍꯥꯎ
ꯑ ꯈꯪꯗꯦ ꯆꯥꯗꯕ ꯀꯨꯏꯔꯦ ꯑꯗꯨꯅ
ꯎꯝ
ꯎꯝ ꯀꯩꯀꯩ ꯍꯣꯠꯅꯔꯤꯒꯦ
ꯑꯩꯁꯦ ꯍꯧꯖꯤꯛꯁꯦ ꯀꯣꯂꯦꯖ ꯀꯥꯔꯤꯌꯦ ꯀꯣꯂꯦꯖ ꯀꯔꯤꯗꯣ ꯍꯟꯗꯛꯁꯦ ꯑꯦꯛꯖꯥꯝ ꯂꯩꯕꯩꯀꯣ ꯑꯗꯨꯒꯤ ꯑꯗꯨꯝ ꯕ꯭ꯔꯦꯛ ꯈꯔ ꯂꯧꯔꯤ ꯍꯧꯖꯤꯛ
ꯑꯣ ꯀꯩ ꯀꯔꯝꯕ ꯏꯌꯥꯔ ꯑꯣꯏꯗꯣꯏꯅꯣ ꯀꯣꯂꯦꯖ ꯀꯥꯔꯗꯤ
ꯑꯩꯁꯦ ꯀꯃꯥꯏꯅ ꯕꯤ ꯑꯦꯠ ꯇꯧꯕꯀꯣ ꯑꯥꯏ ꯕꯤ ꯀꯣꯂꯦꯖ ꯂꯣꯏꯔꯒ ꯕꯤ ꯑꯦꯠ ꯇꯧꯕꯁꯤꯗ ꯑꯃꯨꯛ ꯑꯩꯁꯦ ꯍꯧꯖꯤꯛꯁꯦ ꯁꯀꯦꯟꯒꯤ ꯑꯦꯛꯖꯥꯝ ꯁꯀꯦꯟꯒꯤ ꯄꯔꯤꯈ꯭ꯌꯥ ꯄꯤꯔꯤ ꯍꯧꯖꯤꯛꯁꯦ ꯁꯦꯀꯦꯟ ꯁꯦꯃꯤꯁꯇꯔꯒꯤ
ꯑꯣ ꯀꯩ ꯀꯣꯂꯦꯖꯇ ꯇꯧꯒꯦ ꯕꯤ ꯑꯦꯗꯁꯦ
ꯎꯝ ꯑ ꯕꯤꯁꯦꯝꯄꯨꯔ ꯑꯦ ꯕꯤꯁꯦꯝꯄꯨꯔ ꯍꯥꯏ ꯅꯝꯕꯣꯜ ꯔꯣꯝꯗꯀꯣ
ꯑꯣ ꯅꯝꯕꯣꯜꯒꯤ ꯑꯦꯁ ꯀꯦꯗꯨꯔ
ꯆꯨꯝꯃꯦ ꯆꯨꯝꯃꯦ ꯑꯗꯨꯋꯥꯏꯗ ꯂꯩꯕ꯭ꯔꯣ ꯁꯣꯝꯁꯦ
ꯗꯦ ꯑꯩꯗꯨ ꯏꯃꯥꯟꯅꯕꯤ ꯑꯃ ꯋꯥꯔꯤ ꯁꯥꯟꯅꯕ ꯉꯔꯥꯡ ꯈꯛꯇ ꯃꯥꯁꯨ ꯑꯗꯨꯗ ꯑꯦꯗꯃꯤꯁꯟ ꯇꯧꯋꯦꯅ ꯍꯥꯏꯔꯛꯄ ꯑꯗꯨꯒꯤ ꯍꯟꯗꯛꯀꯤ ꯑꯣꯏꯅ ꯑꯗꯨꯒꯤ ꯑꯩꯗꯤ ꯁꯨꯝ ꯍꯥꯄꯅꯤꯔꯦ
ꯃꯤ ꯈꯪꯗꯕꯁꯨ ꯌꯥꯎꯋꯦ ꯑꯌꯥꯝꯕꯗꯤꯀꯣ ꯑꯗꯨꯝ ꯑꯗꯨꯔꯣꯝꯗ ꯍꯥꯏꯔꯁꯨ ꯁꯨꯗꯨꯨꯝ ꯃꯃꯤꯡ ꯍꯥꯏꯕꯤꯔꯒꯁꯨ ꯈꯪꯗꯕ ꯃꯤꯁꯨ ꯌꯥꯎꯋꯦꯕꯀꯣ ꯑꯗꯣ ꯈꯪꯉꯝꯕꯗꯨꯗ ꯉꯛꯄ
ꯑꯩ ꯍꯥꯟꯅ ꯀꯩꯅꯣ ꯃꯥꯒ ꯋꯥꯔꯤ ꯁꯥꯟꯅꯔꯝꯗ꯭ꯔꯗꯤ ꯈꯪꯉꯣꯏ ꯃꯥꯅ ꯁꯨꯝ ꯍꯥꯏꯔꯛꯄꯗꯨꯒꯤ ꯈꯪꯉꯣꯏ ꯍꯥꯏꯁꯦ
ꯎꯝ ꯃꯤꯅ ꯀꯌꯥ ꯈꯪꯗꯕꯅꯦ ꯑꯗꯨ ꯖꯒꯥꯗꯣ ꯍꯥꯏꯗꯤ ꯁꯣꯝꯗꯤ ꯈꯪꯕꯤꯒꯗ꯭ꯔꯗꯤ ꯈꯪꯗꯦ ꯌꯥꯝ ꯃꯅꯨꯡ ꯆꯪꯕꯅꯦꯕ ꯃꯅꯨꯡꯣꯝꯗ
ꯑꯣ ꯈꯪꯗꯦ
ꯇꯔꯥꯃꯉꯥꯔꯣꯝ ꯑꯗꯨꯝ ꯆꯪꯉꯦꯕ ꯂꯝꯕꯤ ꯕꯁꯅ ꯊꯥꯗꯔꯝꯃꯒ ꯆꯪꯕꯗ ꯑꯗꯣ ꯑꯗꯨꯝ ꯃꯤꯅꯤꯠ ꯇꯔꯥ ꯌꯥꯝꯕꯗ ꯇꯔꯥꯃꯉꯥ ꯑꯗꯨꯝ ꯆꯪꯉꯦꯕꯀꯣ
ꯑꯣ ꯁꯥꯡꯉꯤꯍꯦ ꯑꯗꯨꯗꯤ
ꯁꯥꯡꯉꯦ ꯈꯣꯡ ꯑꯗꯨꯝ ꯆꯠꯂꯤꯅꯤ
ꯑꯥ ꯅꯨꯡꯇꯤꯒꯤ ꯆꯠꯄ꯭ꯔꯥ ꯀ꯭ꯂꯥꯁꯥꯁꯦ ꯀꯃꯥꯏꯅ ꯇꯧꯦ
ꯎꯝ ꯑꯩꯈꯣꯏꯗꯤ ꯅꯨꯡꯇꯤꯒꯤꯅꯦ ꯅꯨꯡꯇꯤꯒꯤ ꯆꯠꯇ꯭ꯔꯗꯤ ꯌꯥꯗꯕ ꯀꯣ ꯍꯥꯏꯗꯤ ꯑꯦꯇꯦꯟꯗꯦꯟꯁꯇꯣ ꯌꯥꯝ ꯌꯦꯡꯕ ꯃꯣꯏꯅ
ꯑꯣ ꯕꯕꯤꯔꯥꯅꯤ ꯑꯗꯨꯗꯤ ꯂꯝ ꯂꯥꯞꯄꯗꯤ
ꯅꯥꯞꯄꯦ ꯑꯗꯨꯝ ꯑꯞ ꯗꯥꯎꯟ ꯕꯁ ꯑꯗꯨꯝ ꯅꯨꯡꯇꯤꯒꯤ ꯆꯠꯄꯅꯤꯅ ꯕꯔꯥꯁꯨ ꯌꯥꯝ ꯅꯨꯡꯉꯥꯏ ꯑꯗꯨꯝ ꯆꯠ
ꯃꯔꯗꯤ ꯀꯌꯥ ꯂꯧꯧꯋꯦ
ꯚꯔꯥꯁꯦ ꯕꯁꯇ ꯑꯣꯏꯔꯗꯤ ꯑꯗꯨꯝ ꯀꯨꯟ ꯑꯗꯨꯝ ꯂꯧꯋꯦꯕꯀꯣ ꯑꯗꯣ ꯕꯁꯇ ꯑꯗꯨꯝ ꯐꯝꯕ ꯐꯪꯒꯅꯤ ꯍꯥꯏꯕꯒꯤ ꯋꯥꯁꯨ ꯂꯩꯇꯕ ꯃꯔꯛꯇ ꯇꯗꯤ ꯑꯣꯠꯇ ꯍꯥꯏꯕꯗꯤ ꯑꯗꯨꯝ ꯃꯔꯛ ꯃꯔꯛꯇ ꯃꯣꯏꯅ ꯐꯝꯒꯦ ꯍꯥꯏꯕ ꯌꯥꯗꯕꯁꯨ ꯌꯥꯎꯋꯦꯕ ꯍꯥꯏꯕꯗꯤ ꯑꯩꯈꯣꯏꯗꯤ ꯕꯔꯥ ꯌꯥꯝ ꯄꯥꯝꯗꯕꯅꯤꯅ ꯑꯗꯨ ꯑꯣꯏꯕ ꯎꯄꯥꯏ ꯂꯩꯇꯕꯩ ꯑꯣꯇꯣ ꯐꯝꯃꯒꯅ ꯑꯗꯨꯝ
ꯎꯝ ꯑꯗꯨꯗꯤ ꯑꯗꯨꯝ ꯐꯅꯌꯥꯝꯗꯤ ꯆꯠꯂꯝꯕꯅꯤ ꯊꯥ ꯑꯃꯗ
ꯎꯝ ꯆꯠꯂꯦ
ꯎꯝ
ꯑꯗꯨ ꯑꯣꯏꯔꯁꯨ ꯑꯗꯨꯝ ꯁꯔꯀꯥꯔꯒꯤꯅꯤꯅꯀꯣ ꯈꯔꯗꯤ
ꯍꯣꯏ ꯀꯣꯂꯦꯖ ꯐꯤꯗꯤ ꯌꯥꯝ ꯀꯩꯁꯨ ꯇꯥꯡꯉꯝꯃꯔꯣꯏ
ꯎꯝ ꯑꯗꯨꯗꯤ ꯃꯣꯏ ꯂꯅꯥꯏꯒ ꯌꯦꯡꯅꯔꯗꯤ
ꯎꯝ ꯍꯣꯏ ꯕꯤ ꯑꯦꯠ ꯂꯣꯏꯁꯤ ꯁꯤꯜꯂꯒ ꯄ꯭ꯂꯥꯟꯁꯤ ꯀꯩꯅꯣ
ꯄ꯭ꯂꯥꯟ ꯍꯥꯏꯁꯦ ꯑꯗꯨꯝ ꯀꯥꯏꯗ ꯊꯕꯛ ꯇꯧꯕ ꯌꯥꯏ
ꯎꯥ ꯃꯤꯁꯤ ꯌꯥꯝ ꯇꯧꯅꯩꯗꯅꯀꯣ ꯑꯗꯨ ꯏꯁꯀꯣꯞꯇꯤ ꯀꯩ ꯂꯩꯕꯅꯣ ꯈꯪꯗꯕꯩꯗ
ꯑꯗꯨꯅꯦ ꯑꯗꯨꯕꯨꯗꯤ ꯆꯨꯝꯃꯦ ꯑꯗꯣ ꯑꯗꯨꯝ ꯊꯕꯛ ꯍꯥꯏꯕꯗꯤ ꯈꯔꯗꯪ ꯑꯣꯏꯔꯁꯨ ꯈꯔ ꯍꯥꯟꯅ ꯁꯦꯟꯁꯦ ꯈꯔ ꯇꯥꯟꯗ꯭ꯔꯗꯤꯀꯣ
ꯍꯣꯏ
ꯌꯥꯗꯕꯒꯤ ꯐꯤꯕꯝꯗ ꯂꯩꯔꯕ ꯑꯗꯨꯒꯤ ꯀꯗꯥꯏꯗ ꯇꯧꯕ ꯌꯥꯏ ꯍꯥꯏꯕꯗꯣ ꯑꯗꯨꯝ ꯌꯦꯡꯉ
ꯑꯗꯨ ꯍꯣꯏ ꯕꯤ ꯑꯦꯗ ꯂꯣꯏꯁꯤꯜꯂꯦ ꯍꯥꯏꯔꯁꯨ ꯃꯅꯤꯄꯨꯔꯒꯤꯗꯤ ꯑꯃꯨꯛ ꯄꯩꯁꯥ ꯂꯣꯏ ꯅꯝꯅꯕꯅꯤꯅ
ꯎꯝ ꯑꯗꯨꯕꯗꯤ ꯆꯨꯝꯃꯦ ꯑꯗꯨꯅ ꯈꯟꯗꯤꯦ ꯈꯟꯗꯦ ꯑꯗꯨ ꯑꯣꯏꯔꯁꯨ ꯑꯗꯨꯝ ꯄ꯭ꯔꯥꯏꯚꯦꯠꯇꯪ ꯑꯣꯏꯔꯁꯨꯀꯣ ꯈꯔꯕꯨ ꯇꯧꯕ ꯌꯥꯕ꯭ꯔꯥ ꯍꯥꯏꯅ ꯑꯗꯨꯝ ꯌꯦꯡꯕ ꯇꯥꯕꯅꯦ
ꯍꯣꯏ ꯐ꯭ꯔꯤꯗ ꯂꯩꯗꯧ ꯁꯔꯨꯛꯀꯣ ꯑꯗꯨꯝ ꯀꯩꯅꯣꯝ ꯀꯩꯅꯣꯝ ꯂꯣꯏꯁꯟꯗ꯭ꯔꯗꯤ
ꯎꯝ ꯑꯗꯣ ꯁꯣꯝꯗꯤ ꯀꯩ ꯍꯣꯠꯅꯕꯤꯔꯤꯒꯦ ꯍꯟꯗꯛꯁꯦ
ꯑꯥꯏ ꯑ ꯇꯤ ꯔꯣꯄꯔꯗ ꯂꯣꯏꯔꯛꯄ ꯑꯗꯨꯒ ꯑꯩꯗꯨ ꯄꯤ ꯑꯩꯆ ꯗꯤ ꯄꯤ ꯑꯩꯆ ꯗꯤꯒꯤ ꯑꯃꯨꯛ ꯑꯦꯗꯃꯤꯁꯟꯕꯨꯗꯤ ꯇꯧꯔꯦ ꯀꯩꯅꯣꯗ ꯑꯥꯏ ꯑꯥꯏ ꯇꯤ ꯄꯣꯝꯕꯦꯗ ꯑꯗꯨ ꯑꯃꯨꯛ ꯍꯥꯏ ꯆꯪꯒꯗꯕ ꯑꯗꯨ ꯆꯪꯗꯤ ꯆꯪꯗ꯭ꯔꯤ ꯍꯧꯖꯤꯛ ꯐꯥꯎꯕꯤꯔꯛ
ꯑꯗꯣ ꯁꯣꯝꯒꯤꯁꯦ ꯄꯤ ꯑꯩꯩꯆ ꯗꯤ ꯀꯦ ꯍꯥꯏꯕꯗꯣ ꯅꯦꯠꯀꯨꯝꯕꯗꯤ ꯅꯣꯏ ꯁꯥꯏꯟꯁꯀꯤ ꯑꯣꯏꯅ ꯑꯗꯨꯝ ꯀ꯭ꯂꯤꯌꯥꯌꯔ ꯇꯧꯕꯤꯔꯕ ꯅꯠꯇ꯭ꯔꯣ
ꯁꯥꯏꯟꯁ ꯍꯥꯏꯁꯤ ꯖꯦꯅꯔꯦꯜ ꯂꯥꯏꯟ ꯃꯈꯩ ꯑꯣꯏꯔꯒꯗꯤ ꯀꯣ ꯃꯣꯏ ꯌꯨ ꯖꯤ ꯁꯤ ꯅꯦꯠꯇꯨ ꯊꯥꯗꯣꯏꯅꯦꯕꯀꯣ ꯑꯗꯨ ꯑꯩꯈꯣꯏ ꯇꯦꯛꯅꯤꯀꯦꯜ ꯂꯥꯏꯟꯒꯤ ꯑꯣꯏꯔꯒꯅ ꯒꯦꯠ ꯑꯃ ꯍꯥꯏꯗꯅ ꯑꯃ ꯂꯩꯌꯦꯕꯦꯠ ꯦꯠ ꯁꯤ ꯑꯣꯏꯕ ꯑꯩꯈꯣꯏꯒꯤꯅ ꯑꯃꯨ
ꯎꯝ ꯑꯗꯣ ꯑꯁꯤꯁꯦ ꯂꯅꯥꯏꯗ ꯇꯝꯕ ꯃꯇꯝꯗ ꯑꯗꯨꯝ ꯊꯥꯗ꯭ꯔꯁꯨ ꯌꯥꯕ꯭ꯔꯣ ꯅꯠꯇ꯭ꯔꯒ
ꯑ ꯍꯣꯏ ꯄ꯭ꯔꯥꯏꯚꯦꯠꯇ ꯑꯣꯏꯔꯒꯗꯤꯀꯣ ꯍꯥꯏꯗꯤ ꯏꯟꯁꯇꯤꯇ꯭ꯌꯨꯠ ꯏꯟꯁꯇꯤꯇ꯭ꯌꯨꯠꯀꯤ ꯃꯣꯏ ꯄꯣꯂꯤꯁꯤ ꯂꯩꯔꯝꯒꯅꯦꯕ ꯑꯗꯣ ꯄ꯭ꯔꯥꯏꯚꯦꯠꯇ ꯑꯣꯏꯔꯗꯤ ꯊꯥꯗꯁꯨ ꯂꯧꯕ ꯌꯥꯕ ꯂꯩꯔꯝꯒꯅꯤ ꯑꯗꯨꯒ ꯑꯃꯨꯛ ꯈꯦꯠꯅꯔꯛꯇꯣꯏꯁꯤꯅ ꯏꯁꯇꯥꯏꯄꯦꯟꯗꯣ ꯑꯗꯨꯗ ꯈꯦꯅꯔꯛꯀꯗꯕ ꯏꯁꯇꯥꯏꯄꯦꯟꯗꯨ ꯂꯧꯒꯦ ꯍꯥꯏꯔꯒ ꯍꯧꯖꯤꯛꯀꯤ ꯒꯦꯠꯁꯤ ꯌꯥꯎꯗ꯭ꯔꯗꯤ ꯌꯥꯗꯦꯕ
ꯑꯣ ꯑꯗꯣ ꯏꯁꯇꯥꯏꯄꯦꯟꯁꯤ ꯂꯧꯔꯣꯏ ꯍꯥꯏꯔꯒꯅ ꯑꯗꯨꯝ ꯇꯝꯕꯗꯤ ꯌꯥꯕ
ꯑꯗꯨꯝ ꯇꯝꯕꯗꯤ ꯌꯥꯕ ꯑꯗꯨ ꯏꯟꯁꯇꯤꯇ꯭ꯌꯨꯠꯀꯤ ꯐꯦꯂꯣꯁꯤꯞꯁꯨ ꯄꯤꯌꯦꯕꯀꯣ ꯏꯟꯁꯇꯤꯇ꯭ꯌꯨꯠꯀꯤ ꯐꯦꯂꯣꯁꯤꯞ ꯇꯨ ꯑꯩꯠ ꯊꯥꯎꯖꯟ ꯁꯨꯃꯥꯏꯅ ꯂꯩꯔꯝꯒꯅꯦꯕ ꯒꯦꯠ ꯌꯥꯎꯗ꯭ꯔꯒꯗꯤ ꯒꯦꯠ ꯌꯥꯎꯔꯒꯅ ꯑꯃꯨꯛ ꯊꯥꯔꯇꯤ ꯁꯕꯦꯟ ꯁꯨꯃꯥꯏꯅ ꯑꯣꯏꯗꯣꯏꯕ
ꯑꯆꯥ ꯐꯥꯏꯅꯤꯗꯨꯗꯤ ꯀꯣ ꯑꯗꯣ ꯈꯔꯗꯤ ꯈꯦꯠꯅꯕ ꯃꯥꯜꯂꯦꯀꯣ ꯍꯥꯏꯕꯗꯤ ꯑꯥꯔꯠꯁꯀ ꯁꯥꯏꯟꯁꯀ
ꯍꯣꯏ ꯌꯥꯝ ꯑꯗꯨꯝ ꯈꯦꯠꯅꯕꯅꯦ ꯍꯥꯏ ꯇꯝꯕꯗꯕꯨ ꯑꯣꯏꯔꯣ ꯁꯥꯏꯟꯁ ꯍꯥꯏꯔꯒꯁꯨ ꯖꯦꯅꯔꯦꯜ ꯂꯥꯏꯟ ꯍꯥꯏꯕ ꯑꯃ ꯇꯦꯛꯅꯤꯀꯦꯜ ꯂꯥꯏꯟ ꯍꯥꯏꯕ ꯑꯃ ꯑꯅꯤ ꯊꯣꯛꯈ꯭ꯔꯦꯅ ꯑꯗ ꯖꯦꯅꯔꯦꯜꯗ ꯂꯥꯛꯄ ꯀꯥꯡꯒꯁꯤꯅ ꯊ꯭ꯔꯤ ꯌꯔꯁꯇ ꯂꯣꯏꯁꯤꯟꯈ꯭ꯔꯅꯤ ꯇꯦꯛꯅꯤꯀꯦꯜꯅ ꯐꯣꯔ ꯆꯪꯉꯛꯑꯅꯤ ꯑꯗꯨꯒ ꯑꯃꯨꯛ ꯁꯤꯅ ꯏꯟꯗꯁꯇ꯭ꯔꯤ ꯆꯪꯕ ꯌꯥꯔꯦꯅ ꯒꯕꯔꯃꯦꯟ ꯈꯛꯇꯗ ꯗꯤꯄꯦꯟ ꯇꯧꯗ꯭ꯔꯦꯅ ꯑꯗꯨꯃꯒ ꯀꯥꯟꯅꯕ ꯎꯝ
ꯈꯪꯖꯅꯤꯡꯕꯅꯅꯦ ꯑꯩꯈꯣꯏꯒꯤ ꯏꯁꯇꯦꯠꯁꯦ ꯑꯁꯤꯗꯗꯤ ꯄ꯭ꯔꯥꯏꯕꯦꯠꯀꯤ ꯃꯐꯝꯗꯤ ꯂꯩꯔꯝꯃꯣꯏꯀꯣ
ꯍꯣꯏ ꯀꯝꯄꯅꯤꯗꯤ ꯌꯥꯝ ꯂꯩꯇ꯭ꯔꯦ ꯍꯥꯏꯗꯤ ꯌꯥꯝ ꯂꯩꯇ꯭ꯔꯦ ꯍꯥꯏꯠꯇꯦ ꯁꯨꯛꯂꯩꯕ ꯂꯩꯇ꯭ꯔꯦ ꯃꯅꯤꯄꯨꯔ ꯦ ꯑꯗꯨ ꯑꯩꯈꯣꯏ ꯒꯕꯔꯃꯦꯟꯒꯤ ꯌꯦꯡꯅꯔꯒꯗꯤ ꯈꯤꯇꯪꯗꯤ ꯂꯩꯌꯦꯕꯀꯣ ꯁꯨꯝ ꯁꯤꯚꯤꯜ ꯏꯟꯖꯤꯅꯤꯌꯥꯔꯤꯡꯒꯨꯝꯕ ꯏꯂꯦꯛꯇ꯭ꯔꯤꯀꯦꯜ ꯏꯟꯖꯤꯅꯤꯌꯥꯔꯤꯡꯒꯨꯝꯕꯅ ꯇꯧꯕ ꯌꯥꯕ ꯑꯗꯨꯒ ꯀꯝꯄ꯭ꯌꯨꯇꯔ ꯁꯥꯏꯟꯁ ꯃꯦꯀꯥꯅꯤꯀꯦꯜ ꯏꯂꯦꯛꯇ꯭ꯔꯣꯅꯤꯛꯁ ꯃꯣꯏ ꯌꯦꯡꯉꯀꯥꯟꯗꯗꯤ ꯂꯝꯕꯤꯁꯤ ꯊꯣꯏꯅ ꯂꯩꯇꯦꯕ ꯏꯌꯥꯔꯄꯣꯔꯠꯇ ꯈꯤꯇꯪ ꯂꯩ ꯏꯂꯦꯛꯇ꯭ꯔꯣꯅꯤꯛꯁꯀꯤ ꯑꯗꯨꯁꯨ ꯌꯥꯝ ꯌꯥꯝꯗꯦꯕ ꯎꯝ
ꯑꯗꯣ ꯁꯤꯒꯨꯝꯕ ꯄꯤ ꯍꯩꯆ ꯗꯤ ꯇꯧꯕꯁꯦ ꯑꯗꯨꯝ ꯑꯦꯛꯁꯇꯦꯟ ꯇꯧꯕ ꯍꯥꯏꯁꯤꯔꯥ ꯍꯥꯏꯕꯗꯤ ꯃꯣꯏꯅꯗꯤ ꯄꯤꯔꯤꯕ ꯃꯇꯝꯗꯨꯗ ꯂꯣꯏꯕ ꯉꯝꯗ꯭ꯔꯁꯨ
ꯑꯥ ꯍꯣꯏ ꯀꯩꯅꯣ ꯇꯧꯅꯤꯀꯣ ꯐ ꯐꯥꯏꯚ ꯏꯌꯥꯔꯁ ꯄꯤꯒꯅꯦꯕꯀꯣ ꯑꯗꯨꯏ ꯃꯅꯨꯡꯗ ꯊ꯭ꯔꯤ ꯃꯌꯥꯝꯅ ꯇꯥꯔꯒꯦꯠ ꯇꯧꯅꯔꯤꯁꯤ ꯊ꯭ꯔꯤ ꯌꯔꯁ ꯇꯥꯔꯒꯦꯠ ꯇꯧꯔꯒ ꯐꯣꯔ ꯌꯔꯁꯇ ꯂꯣꯏꯁꯟꯅꯕꯅꯦꯕ ꯑꯗꯨꯃꯥꯏꯅ ꯍꯥꯏ ꯉꯝꯗ꯭ꯔꯒꯁꯨ ꯆꯍꯤ ꯑꯃ ꯑꯦꯛꯁꯇꯦꯟ ꯇꯧꯕꯗꯣ ꯑꯗꯨꯃꯥꯏꯅ ꯇꯧꯅꯕꯅꯦ ꯑ ꯐꯥꯏꯞ ꯌꯔꯁ ꯐꯥꯎꯗ ꯅꯪꯁꯦ ꯉꯝꯗ꯭ꯔꯦꯅꯦꯀꯣ ꯑꯗꯨꯑꯣꯏꯗꯤ ꯁꯕꯦꯟ ꯌꯔꯁ ꯐꯥꯎꯕ ꯑꯦꯛꯁꯇꯦꯟ ꯇꯧꯕ ꯌꯥꯏꯑꯕ ꯑꯗꯨ ꯁꯤꯛꯁꯀ ꯁꯚꯦꯟ ꯌꯔꯁꯀ ꯑꯅꯤꯁꯤꯗꯤ ꯏꯁꯇꯥꯏꯄꯦꯟ ꯐꯪꯉꯣꯏꯦꯕꯀꯣ ꯑꯗꯨꯒ ꯅꯪꯒꯤ ꯅꯪ ꯒꯥꯏꯠ ꯑꯃ ꯂꯩꯅꯤꯅ ꯄꯤ ꯑꯩꯆ ꯗꯤ ꯇꯧꯕꯒꯤ ꯑꯗꯨꯒꯤ ꯒꯥꯏꯗꯠꯇꯨꯒꯤ ꯄ꯭ꯔꯣꯖꯦꯛꯀꯤ ꯊ꯭ꯔꯨꯗꯒꯤ ꯄꯩꯁꯥ ꯐꯪꯕꯗꯤ ꯌꯥꯏꯑꯕ
ꯑꯗꯨꯣ ꯁꯚꯦꯟ ꯌꯔꯁꯁꯤ ꯍꯦꯟꯗꯣꯛꯈꯤ ꯇꯥꯔꯒꯗꯤ ꯅꯪ ꯑꯃꯨꯛꯀ ꯔꯤꯅ꯭ꯌꯨ ꯇꯧ ꯇꯥꯔꯦ ꯃꯀꯣꯛꯇ ꯍꯍꯟ ꯇꯥꯔꯦ ꯑꯣ ꯑꯗꯨꯝ ꯑ ꯍꯣꯏ ꯑꯗꯨꯃꯥꯏꯅ ꯂꯩꯕ ꯑꯗꯨ ꯑꯗꯨꯝ ꯉꯝꯕꯅꯤꯗ ꯐꯥꯏꯚ ꯌꯔꯁꯇ ꯑꯗꯨꯝ
ꯑꯗꯣ ꯑꯁꯤꯁꯦ ꯑꯗꯨꯝ ꯃꯤ ꯑꯃꯅ ꯅꯦꯠ ꯀ꯭ꯂꯤꯌꯥꯂꯤꯌꯥꯔ ꯇꯧꯔꯒ ꯈꯪꯗꯦ ꯃꯣꯏꯒꯤ ꯏꯂꯤꯖꯤꯕꯜ ꯑꯣꯏꯕ ꯇꯦꯁꯇꯣ ꯑꯗꯣ ꯀ꯭ꯂꯤꯌꯥꯔ ꯇꯧꯔꯒ ꯆꯪꯕꯒ ꯑꯗꯨ ꯇꯧꯗꯕꯤꯗ ꯆꯪꯕꯒ ꯃꯣꯏꯒꯤ ꯁ꯭ꯀꯣꯞꯁꯦ ꯑꯗꯨꯝ ꯃꯥꯟꯅꯕ꯭ꯔꯥ ꯅꯠꯇ꯭ꯔꯒ
ꯍꯣꯏ ꯏꯁꯀꯣꯞꯇꯤ ꯑꯗꯨꯝ ꯃꯥꯟꯅꯩ ꯄꯤ ꯑꯩꯆ ꯂꯣꯏꯔꯛꯑꯒ ꯂꯩꯕ ꯏꯁꯀꯣꯞꯁꯤꯗꯤ ꯑꯗꯨꯝ ꯃꯥꯟꯅꯩꯌꯦꯕ ꯈꯦꯠꯅꯗꯣꯏꯁꯤꯅ ꯄꯤ ꯑꯩꯆ ꯗꯤ ꯇꯧꯔꯤꯀꯥꯟꯗ ꯐꯪꯕ ꯄꯩꯁꯥꯁꯦ ꯑꯁꯤ ꯈꯦꯅꯕ ꯑꯗꯨꯒꯤ ꯎꯝ
ꯗ ꯑꯩꯈꯣꯏ ꯑꯥꯔꯠꯁ ꯀꯨꯝꯕꯒꯤꯗꯤꯅꯦ ꯀꯔꯝꯕ ꯖꯒꯥꯗ ꯑꯐꯕ ꯂꯩꯒꯦ ꯑꯗꯨꯝ ꯁꯣꯝꯅ ꯈꯪꯕꯤꯕ ꯂꯩꯕ꯭ꯔꯥ
ꯑꯥꯔꯠꯁꯇꯤ ꯃꯌꯥꯝ ꯇꯧꯅꯔꯤꯁꯤ ꯑꯣ ꯍꯣꯏ ꯑꯗꯨꯝ ꯄꯤ ꯑꯩꯆ ꯗꯤꯁꯨ ꯇꯧꯅꯦꯩꯕꯀꯣ ꯏꯪꯂꯤꯁꯇ ꯄꯤ ꯑꯩꯆ ꯗꯤꯒ ꯇꯧꯔꯒ ꯄ꯭ꯔꯣꯐꯦꯁꯔꯒ ꯑꯣꯏꯔꯛꯄ ꯏꯀꯅꯣꯃꯤꯛꯁꯇ ꯇꯧꯔꯛꯄ ꯁꯨꯃꯥꯏꯅ ꯌꯥꯝꯅ ꯂꯩꯕꯅꯦꯕ ꯑꯗꯨ ꯍꯣꯏ ꯑꯗꯨꯃꯥꯏꯅ ꯑꯗꯨꯝ ꯇꯧ ꯊꯕ ꯌꯥꯏ ꯑꯗꯨꯒ ꯍꯥꯏꯗꯤ ꯃꯅꯤꯄꯨꯔꯤ ꯁꯕꯖꯦꯛꯁꯦ
ꯑ
ꯃꯤ ꯌꯥꯝ ꯂꯩꯇꯕꯅꯦꯕ ꯍꯧꯖꯤꯛꯁꯦ ꯑꯗꯨꯅ ꯑꯁꯤꯁꯨ ꯑꯗꯨꯝ ꯍꯥꯏ ꯇꯝꯕꯨ ꯇꯝꯁꯤꯜꯂꯨꯔꯗꯤ ꯊꯕꯛ ꯑꯗꯨꯝ ꯐꯪꯕꯅꯦꯕ
ꯎꯝ
ꯑꯗꯨ ꯑꯥꯔꯠꯁꯇ ꯍꯥꯏꯔꯒꯗꯤ ꯃꯌꯥꯝꯅ ꯃꯦꯟ ꯑꯣꯏꯅ ꯇꯧꯅꯔꯤꯁꯦ ꯑꯦꯁ ꯑꯦꯁ ꯁꯤ ꯑꯦꯛꯖꯥꯝ ꯊꯥꯕ ꯑꯗꯒꯤ ꯌꯨ ꯄꯤ ꯑꯦꯁ ꯁꯤ ꯊꯥꯕ ꯁꯣꯝꯗ ꯂꯣꯏ ꯆꯠꯈ꯭ꯔꯦ ꯑꯌꯥꯝꯕ
ꯎꯝ
ꯀꯦꯁꯇꯤꯒꯁꯤꯗꯤ ꯌꯥꯝ ꯂꯩꯇ꯭ꯔꯦꯕ ꯑꯗꯨꯅ ꯑꯗꯨꯝ ꯊꯥꯎꯕꯨ ꯊꯥꯔꯗꯤ ꯑꯗꯨꯝ ꯈꯟꯕꯅꯦꯕ ꯑꯁꯤꯗꯤ
ꯑꯣ ꯑꯗꯣ ꯑꯩꯈꯣꯏ ꯃꯅꯤꯄꯨꯔꯒꯤꯁꯦ ꯀꯥꯏ ꯀꯥꯏꯗ ꯇꯧꯅꯒꯦ ꯍꯥꯏꯕꯗꯤ ꯑꯦꯝ ꯌꯨ
ꯑꯦꯝ ꯌꯨꯗ ꯃꯦꯟ ꯄꯤ ꯑꯩꯆ ꯗꯤꯒꯤꯗꯤ ꯃꯦꯟ ꯑꯣꯏꯅ ꯑꯦꯝ ꯌꯨꯗ ꯉꯥꯛꯇꯅꯦ
ꯑꯣ ꯑꯁꯤꯁꯤ ꯗꯤ ꯑꯦꯝ ꯌꯨꯗꯗꯤ ꯃꯤ ꯇꯧꯕ ꯇꯧꯕꯕꯨꯗꯤ ꯈꯪꯉꯦ ꯑꯗꯣ ꯗꯤ ꯑꯦꯝ ꯌꯨ ꯍꯧꯖꯤꯛ ꯃꯣꯏ ꯌꯨꯅꯤꯕꯔꯁꯤꯤ ꯇꯤ ꯑꯣꯟꯕꯗꯣ
ꯍꯣꯏ ꯑꯗꯨ ꯗꯤ ꯑꯦꯝ ꯌꯨꯗꯗꯤ ꯃꯤ ꯌꯥꯝꯗꯤ ꯂꯩꯔꯝꯃꯔꯣꯏ ꯑꯗꯨ ꯃꯌꯥꯝ ꯇꯥꯔꯒꯦꯠ ꯇꯧꯅꯩꯁꯤ ꯀꯩꯅꯣꯗꯅꯦꯕ ꯑꯦꯝ ꯨꯗꯅꯦꯕ ꯍꯥꯏꯗꯤ ꯐꯤ ꯐꯤꯁꯨ ꯌꯥꯝꯗꯕ ꯑꯗꯨ ꯅꯪꯒꯤ ꯏꯁꯇꯥꯏꯄꯦꯟꯗꯨꯗ ꯅꯪ ꯌꯥꯝ ꯀꯣꯝꯅ ꯆꯤꯡꯕ ꯌꯥꯕꯅꯦꯕ
ꯑꯣ
ꯑꯗꯨꯃꯥꯏꯅ ꯐꯦꯃꯤꯂꯤ ꯁꯞꯄꯣꯔꯠ ꯇꯧꯕꯁꯨ ꯑꯗꯨꯝ ꯉꯝꯕꯅꯦꯕ ꯑꯗꯨꯅ
ꯎꯝ
ꯑꯗꯨ ꯃꯌꯥꯝ ꯑꯦꯝ ꯌꯨ ꯂꯣꯏꯅ ꯇꯥꯟꯅꯕꯅꯦ
ꯑꯣ ꯑꯗꯨꯝ ꯑꯩꯁꯨ ꯑꯗꯨꯝ ꯈꯟꯕꯨꯗꯤ ꯈꯜꯂꯦ ꯑꯗꯨ ꯑꯣꯏꯔꯁꯨ ꯏꯁꯥ ꯏꯊꯠꯅ ꯈꯟꯖꯕꯗꯣ ꯃꯤꯗ ꯍꯥꯏꯗꯣꯛꯇꯕꯗꯣ ꯑꯗꯨꯒ ꯑꯁꯤꯒꯨꯝꯕ ꯋꯥꯔꯤ ꯍꯪꯒꯦꯅ ꯍꯥꯏꯔꯁꯨ ꯑꯩꯅ ꯑꯩꯅ ꯑꯄꯥꯝꯕ ꯄꯥꯎꯈꯨꯝ ꯄꯤꯕꯤꯗꯕ ꯍꯥꯏꯁꯤꯔꯥ ꯑꯗꯨꯝ ꯑꯩꯅ ꯑꯗꯨ ꯑꯗꯨ ꯑꯗꯨꯝ ꯁꯣꯝꯒ ꯇꯥꯟꯅꯕ ꯃꯇꯝꯗ ꯈꯔ ꯋꯥꯈꯜ ꯊꯣꯛꯑꯦ
ꯑ ꯑ ꯑꯥ ꯀꯩ ꯁꯕꯖꯦꯛꯇ ꯇꯧꯒꯦ ꯅꯪ
ꯑꯩꯗꯤ ꯁꯣꯁꯣꯂꯣꯖꯤ
ꯁꯣꯁꯤꯌꯣꯂꯣꯖꯤ ꯑꯗꯨꯝ ꯑꯗꯨꯗꯤ ꯏꯁꯀꯣꯞꯁꯨ ꯌꯥꯝ ꯂꯩꯔꯝꯒꯅꯤ ꯑꯗꯨꯗꯤ ꯄꯤ ꯑꯩꯩꯆ ꯗꯤ ꯇꯧꯊꯔꯒ ꯑꯩꯗꯤ ꯍꯣꯏ ꯕꯤ ꯑꯦꯠꯁꯤꯦ ꯍꯟꯗꯛ ꯂꯣꯏꯗꯣꯏꯅꯦꯕꯀꯣ
ꯎꯝ ꯁꯤ ꯍꯥꯟꯅ ꯂꯣꯏꯗꯕ ꯌꯥꯗꯕ
ꯕꯤ ꯑꯦꯗꯅ ꯆꯪꯕ ꯌꯥꯏꯁꯤ ꯄ꯭ꯔꯥꯏꯃꯥꯔꯤ ꯐꯥꯎꯒꯤꯔꯅ ꯄ꯭ꯔꯣꯐꯦꯁꯔ ꯑꯣꯏꯕꯁꯨ ꯌꯥꯕ꯭ꯔꯥ
ꯕꯤ ꯑꯦꯠꯁꯦ ꯇꯧꯔꯒꯅꯦ ꯕꯤ ꯑꯦꯠꯁꯦ ꯂꯣꯏꯔꯒ ꯎꯝ ꯑꯗꯨꯝ ꯅꯦꯠ ꯑꯦꯛꯇꯔ ꯇꯧꯕ ꯉꯝꯃꯗꯤ
ꯑꯥ
ꯑꯦꯂꯕꯦꯟ ꯇꯨꯋꯦꯜꯐꯇ ꯑꯗꯨꯝ ꯂꯧꯕ ꯌꯥꯅꯤꯕꯀꯣ ꯑꯗꯨꯕꯨ ꯑꯩꯅ ꯁꯝꯅ ꯍꯥꯏꯕꯗ ꯑꯩꯅ ꯀꯣꯂꯦꯖ ꯇꯥꯛꯀꯦ ꯍꯥꯏꯔꯒꯅꯅꯦ ꯑꯦꯝꯃꯦꯠꯁꯦ ꯌꯥꯎꯗꯕ ꯌꯥꯗꯕ ꯑꯃꯨꯛꯀ
ꯑꯣ
ꯀꯣꯂꯦꯖꯀꯤ ꯂꯦꯚꯦꯜ ꯇꯥꯛꯀꯦ ꯍꯥꯏꯔꯗꯤ ꯑꯦꯝ ꯑꯦꯠ ꯑꯦꯝ ꯑꯦꯠ ꯀꯥ ꯄꯤ ꯍꯩꯆ ꯗꯤ ꯍꯧꯕ꯭ꯔꯥ ꯅꯠꯇ꯭ꯔꯒ ꯂꯣꯏꯁꯤꯟꯕ꯭ꯔꯥ ꯑꯃꯗꯤ ꯑꯗꯨꯒꯤ ꯇ꯭ꯔꯥꯟꯖꯦꯛꯁꯟ ꯄꯤꯔꯠꯇꯗꯤ ꯇ ꯑꯗꯨꯝ ꯌꯥꯕ
ꯑꯣ ꯑꯗꯨꯗꯤꯗꯤ ꯃꯇꯝ ꯆꯞ ꯃꯥꯟꯅꯩꯗ ꯍꯥꯏꯗꯤ ꯅꯪ ꯃꯥꯁꯇꯔ ꯂꯣꯏꯁꯤꯜꯂꯒ ꯄꯤ ꯑꯩꯆ ꯗꯤ ꯗꯥꯏꯔꯦꯛ ꯇꯧꯈ꯭ꯔꯁꯨꯀꯣ ꯆꯍꯤ ꯃꯔꯤ ꯑꯗꯨꯅ ꯑꯗꯨꯝ ꯍꯥꯏꯗꯤ ꯑꯩ ꯃꯣꯠꯇꯗꯤ ꯑꯗꯨꯅ ꯐꯕꯗꯤ ꯃꯥꯜꯂꯦ ꯄꯤ ꯑꯩꯆ ꯁꯤ ꯇꯧꯈꯤꯕꯅ ꯄꯩꯁꯥꯁꯨ ꯐꯪꯗꯣꯏꯅꯤꯅ ꯍꯥꯏꯗꯤ ꯄꯤ ꯑꯩꯆ ꯁꯤꯁꯤꯗꯤ ꯀꯣ ꯀꯩꯅꯣ ꯇꯧꯕꯅꯦꯕ ꯍꯥꯏꯗꯤ ꯁꯝꯃꯔ ꯁꯝꯃꯔ ꯑꯦꯗꯃꯤꯁꯟ ꯍꯥꯏꯕ ꯑꯃ ꯋꯤꯟꯇꯔ ꯑꯦꯗꯃꯤꯁꯟ ꯍꯥꯏꯕ ꯑꯃꯒ ꯆꯍꯤ ꯑꯃ ꯑꯃꯗ ꯑꯅꯤꯔꯛ ꯂꯧꯕꯅꯦꯕꯀꯣ ꯑꯗꯨꯅ ꯍꯥꯏꯗꯤ ꯊꯥ ꯈꯔ ꯄ꯭ꯔꯤꯄꯦꯔ ꯇꯧꯕꯤꯔꯒ ꯅꯦꯠꯇꯨ ꯊꯥꯔꯒ ꯀ꯭ꯋꯥꯂꯤꯐꯥꯏꯌꯤꯡ ꯃꯥꯔꯛꯇꯪ ꯌꯧꯔꯒꯁꯨ ꯃꯅꯤꯄꯨꯔ ꯌꯨꯅꯤꯕꯔꯁꯤꯇꯤꯗꯤ ꯑꯗꯨꯝ ꯐꯪꯒꯅꯦꯕ ꯑꯗꯨꯅ ꯅꯪ ꯁꯝꯃꯔꯗ ꯈꯜꯍꯧꯗꯦ ꯍꯥꯏꯔꯒꯁꯨ ꯋꯤꯟꯇꯔ ꯑꯦꯗꯃꯤꯁꯟꯗ ꯑꯃꯨꯛ ꯊꯥꯖꯟꯕ ꯌꯥꯏꯑꯕ ꯑꯗꯨꯅ ꯆꯥꯟꯁ ꯇꯨ ꯆꯍꯤ ꯑꯃꯗ ꯑꯅꯤꯔꯛ ꯂꯩꯌꯦꯕ ꯑꯗꯨꯃꯥꯏꯅ ꯄꯤ ꯑꯩꯆ ꯗꯤꯗ ꯂꯣꯏꯁꯤꯟꯈ꯭ꯔꯗꯤ ꯑꯗꯨꯝ ꯀꯣꯝꯃꯦꯕ
ꯍꯣꯏ ꯍ ꯑꯗꯨꯣꯕꯨꯗꯗ ꯌꯦꯕꯨ ꯇꯥꯕꯅꯦ ꯍꯥꯏꯕꯗꯤ
ꯍꯣꯏ ꯍꯧꯖꯤꯛꯇꯤ ꯍꯥꯟꯅꯗꯤ ꯑꯩꯈꯣꯏꯒꯤꯁꯨ ꯑꯦꯝꯇꯦꯛ ꯂꯣꯏꯔꯗꯤ ꯄ꯭ꯔꯣꯐꯦꯁꯔ ꯑꯣꯏꯕ ꯂꯣꯏ ꯌꯥꯔꯝꯃꯦꯕ ꯍꯧꯖꯤꯛꯇꯤ ꯃꯤꯗꯨ ꯌꯥꯝꯃꯛꯄꯒꯤꯀꯣ ꯄꯤ ꯑꯩꯆ ꯗꯤꯁꯤ ꯂꯣꯏꯅ ꯌꯥꯎꯗ ꯌꯥꯗ꯭ꯔꯦꯕ